ꯂꯧꯇꯦꯅꯦ
ꯀꯔꯤ
ꯅꯪ ꯔꯦꯇꯤꯡꯗꯨ ꯊꯣꯛꯇꯦꯅꯦ
ꯑꯗꯨꯗꯤ ꯀꯔꯤ ꯀꯔꯤꯁꯨ ꯊꯣꯛꯇꯦ
ꯀꯔꯤꯁꯨ ꯊꯣꯛꯇꯦ
ꯀꯝꯄ꯭ꯂꯤꯠ ꯋꯥꯟ ꯇꯥꯛꯁ ꯍꯥꯢꯅꯁꯨ ꯊꯣꯛꯇꯦ
ꯊꯣꯛꯇꯦ
ꯏꯁ꯭ꯀ꯭ꯔꯤ ꯁꯣꯠ ꯇꯧꯔ ꯊꯥꯔꯣꯅꯦ ꯑꯃ ꯌꯦꯡꯒꯤꯅꯤ
ꯎꯝ ꯑꯩ ꯊꯥꯔꯛꯀꯦ ꯌꯦꯡꯉꯣꯀꯣ ꯎꯝ ꯕꯦꯛ ꯈꯟꯕ ꯌꯥꯕ꯭ꯔꯥ ꯁꯨꯕꯣ ꯀꯩꯅꯣ ꯄꯨꯡꯉꯣ ꯉꯧꯔ ꯂꯩꯔꯝꯃꯤꯖꯤꯅ
ꯗꯥꯏꯔꯦꯛ ꯍꯣꯝꯗ ꯅꯝꯃꯨ
ꯍꯜꯂꯣ
ꯊꯥꯈ꯭ꯔꯕꯅꯦ ꯊꯥꯈ꯭ꯔꯕꯅꯤ ꯅꯪꯉꯣꯟꯗ
ꯌꯦꯡꯒꯦ
ꯌꯦꯡꯉꫭ ꯌꯦꯡꯉꫭ
ꯂꯥꯛꯇꯦꯅ
ꯀꯩꯅꯣ ꯇꯧꯕ꯭ꯔꯥ ꯎꯔꯕꯣ
ꯂꯥꯛꯇꯦ
ꯍꯥ
ꯌꯧꯔꯛꯇ꯭ꯔꯤ
ꯊꯥꯈ꯭ꯔꯕꯅꯦ
ꯑꯣ ꯆꯦꯛꯀꯤꯡ ꯋꯥꯟ ꯇꯥꯛꯁ ꯍꯥꯏꯕꯁꯤꯔꯣ
ꯎꯝ
ꯑꯣ ꯆꯦꯛꯀꯤꯡ ꯇꯧꯔꯤ ꯑꯗꯨ ꯑꯗꯨ ꯐꯔꯦ ꯑꯗꯨ ꯆꯦꯛꯀꯤꯡ ꯇꯧꯔꯤ ꯅꯠꯇꯦ ꯊꯥꯔꯛꯇ꯭ꯔꯤ ꯅꯪ
ꯊꯥꯈ꯭ꯔꯕꯅꯦ ꯋꯥꯆꯞꯇ
ꯑꯁꯤꯁꯤꯔꯣ ꯑꯩꯅ ꯂꯥꯏꯠ ꯅꯝꯃꯤꯁꯤꯔꯣ ꯑꯩꯅ ꯂꯥꯏꯠ ꯅꯝꯁꯤꯔꯣꯕ
ꯑꯁ ꯊꯣꯛꯄ ꯌꯥꯗ꯭ꯔꯦ ꯑꯁꯤ ꯂꯣꯏꯔꯒ ꯇꯧꯁꯩ ꯑꯗꯨ ꯑꯩ ꯍꯥꯏꯔꯛꯀꯦ ꯆꯕ꯭ꯔꯣ
ꯇꯥꯏꯌꯦ ꯇꯥꯏꯌꯦ
ꯁꯤ ꯂꯣꯏꯔꯒ ꯑꯩ ꯌꯦꯡꯒꯦ ꯑꯗꯨꯒ ꯉꯥꯏꯍꯥꯛꯇꯪ ꯂꯩꯔ ꯑꯩ ꯑꯃꯕꯨꯛ ꯇꯧꯔꯛꯀꯦ ꯀꯣꯜꯗꯣ
ꯇꯥꯕ꯭ꯔꯣ